ꯍꯂꯣ
ꯀꯝꯗꯧꯔꯤꯒꯦ ꯏꯇꯥꯎ
ꯅꯨꯡꯉꯥꯏꯔꯤꯌꯦ ꯅꯪꯗꯤ ꯅꯨꯡꯉꯥꯏꯔꯤꯕꯣ
ꯑ ꯅꯨꯡꯉꯥꯏꯔꯤꯌꯦ
ꯀꯃꯥꯏ ꯀꯃꯥꯏ ꯇꯧꯔꯤꯒꯦ ꯎꯗꯕ ꯀꯨꯏꯔꯦꯗ
ꯎꯝ ꯀꯨꯏꯔꯦ ꯅꯪꯁꯨ ꯎꯗꯕ ꯀꯨꯏꯔꯦ ꯅꯪꯒꯤ ꯉꯁꯤ ꯄꯔꯤꯈꯥ ꯑꯃ ꯊꯥꯔꯨꯕꯗꯨꯕꯨ ꯅꯨꯡꯉꯥꯏꯔꯝꯕ꯭ꯔꯣ ꯀꯃꯥꯏꯅ ꯇꯧꯒꯦ
ꯎꯝ ꯅꯨꯡꯉꯥꯏꯔꯝꯃꯦ ꯑꯗ ꯂꯥꯏꯔꯤꯛ ꯄꯥꯕꯗꯤ ꯈꯔ ꯋꯥꯠꯂꯕꯅꯤꯅ ꯐꯨꯜ ꯃꯥꯔꯛꯃꯨꯛꯇꯤ ꯇꯧꯔꯝꯗ꯭ꯔꯦ--꯫
ꯍꯣ ꯍꯣꯏꯗ ꯃꯊꯪ ꯊꯥꯒꯩꯗ ꯈꯔ ꯀꯟꯅ ꯄꯥꯔꯒ ꯑꯃꯨꯛ ꯃꯔꯛ ꯍꯦꯟ ꯀꯣ ꯃꯔꯛ ꯋꯥꯡꯍꯜꯂ ꯂꯣꯏꯔꯦ
ꯑꯥ ꯉꯁꯤꯒꯤ ꯀꯔꯤ ꯍꯦꯟꯖꯥꯡ ꯆꯥꯔꯒꯦ
ꯑꯁ ꯉꯁꯤꯒꯤ ꯆꯥꯛꯁꯦ ꯊꯣꯡꯗ꯭ꯔꯤꯌꯦ ꯅꯪꯒꯤꯗꯤ ꯆꯥꯔꯕꯣ
ꯑꯩꯁꯨ ꯊꯣꯡꯗ꯭ꯔꯤ ꯉꯁꯥꯏ ꯄꯔꯤꯈꯥ ꯍꯜꯂꯛꯄꯗ ꯏꯃꯥꯟꯅꯕ ꯈꯣꯏꯗ ꯈꯔ ꯆꯥꯔꯛꯇꯅ ꯄꯨꯛꯁꯤ ꯏꯊꯟ ꯊꯟꯒꯠꯂꯦ
ꯎꯝ ꯀꯔꯤ ꯃꯊꯦꯜ ꯊꯣꯡꯗꯣꯏꯅꯣ ꯉꯁꯤꯕꯣ
ꯉꯁꯤꯗꯤ ꯌꯦꯔꯨꯝ ꯑꯣꯏꯅ ꯈꯔ ꯇꯥꯎꯔꯒ ꯆꯥꯕ ꯍꯥꯏꯕꯗꯨꯅꯤ
ꯎꯝ
ꯑꯗꯣ ꯑꯗꯣ ꯃꯔꯨꯞ ꯉꯁꯤ ꯑꯥ ꯈꯣꯡꯖꯣꯝꯗꯦ ꯇꯧꯕꯗꯨꯕꯨ ꯉꯁꯤ ꯆꯠꯂꯨꯕ꯭ꯔꯣ
ꯑꯩꯗꯤ ꯉꯁꯤ ꯆꯠꯂꯨꯗ꯭ꯔꯦ ꯊꯕꯛ ꯂꯩꯗꯅ ꯆꯠꯀꯦꯅ ꯃꯊꯪꯗ ꯑꯣꯏꯅ ꯄꯨꯟꯅ ꯆꯠꯂꯨꯁꯦ
ꯆꯠꯅꯕ ꯃꯥꯜꯂꯦ ꯑꯦꯝ ꯑꯦꯜ ꯑꯦ ꯃꯤꯅꯤꯁꯇꯔ ꯌꯥꯝꯅ
ꯎꯝ ꯑꯗꯨꯃꯥꯏꯅꯁꯨ ꯇꯥꯏꯑ ꯑꯗꯨꯒ ꯆꯤꯞ ꯃꯤꯅꯤꯁꯇꯔꯁꯨ ꯑꯗꯨꯝ ꯉꯁꯤ ꯀꯩꯅꯣ ꯃꯤ ꯌꯥꯎꯔꯨꯏ ꯍꯥꯏꯌꯦ
ꯑꯥ ꯃꯈꯣꯏꯅ ꯈꯔ ꯌꯥꯎꯗ꯭ꯔꯕꯗꯤ ꯍꯦꯛ ꯃꯄꯨꯡ ꯐꯥꯔꯣꯏꯗꯧꯔꯤꯕꯅꯤꯗꯣ
ꯃꯥꯅꯤ ꯃꯥꯅꯤ ꯂꯨꯆꯤꯡꯕ ꯑꯃ ꯑꯣꯏꯔꯒ ꯃꯈꯣꯏꯅ ꯈꯔ ꯁꯤꯜ ꯂꯥꯡ ꯇꯧꯗ꯭ꯔꯒꯗꯤ ꯈꯔ ꯊꯋꯥꯏ ꯌꯥꯎꯗ꯭ꯔꯒꯗꯤ
ꯂꯩꯕꯥꯛꯀꯤ ꯂꯩꯔꯤꯕ ꯏꯔꯥꯡꯁꯤꯗꯁꯨ ꯇꯧꯔꯤꯕꯁꯤꯡꯁꯦ ꯂꯣꯏꯅꯃꯛ ꯃꯄꯨꯡ ꯐꯥꯗꯕ ꯍꯥꯏꯕꯗꯨ ꯑꯣꯏꯔꯦ
ꯎꯝ ꯏꯔꯥꯡ ꯑꯁꯤ ꯂꯩꯔꯝꯗ꯭ꯔꯒꯗꯤ ꯃꯄꯨꯡ ꯐꯥꯅ ꯍꯔꯥꯎ ꯍꯔꯥꯎ ꯃꯌꯥꯝꯁꯦ ꯄꯨꯂꯞ ꯄꯨꯟꯅ ꯌꯥꯎꯃꯤꯟꯅꯕꯁꯨ ꯐꯪꯒꯗꯕꯅꯤ
ꯃꯥꯅꯤ ꯃꯥꯅꯤ ꯌꯥꯝ ꯆꯨꯝꯕ ꯋꯥꯐꯝꯅꯤ
ꯎꯝ ꯏꯔꯥꯡꯗꯤ ꯂꯩꯕꯅꯤꯅ ꯈꯔ ꯑꯃꯅ ꯌꯥꯎꯕ ꯈꯔ ꯑꯃꯅ ꯌꯥꯎꯗꯕ ꯑꯗꯨꯃꯥꯏꯅ ꯂꯣꯏꯅ ꯇꯧꯅꯔꯦ
ꯑꯗꯨꯕꯨ ꯏꯇꯥꯎ ꯍꯟꯗꯛꯁꯤꯕꯨ ꯌꯨꯝꯗꯒ ꯏꯆꯠ ꯆꯠꯇ꯭ꯔꯕꯔꯣ
ꯑꯁ ꯑꯩꯁꯦ ꯌꯨꯝꯗ ꯄꯥꯛ
ꯑꯩꯁꯨ ꯊꯥ ꯑꯃ ꯐꯥꯖꯤꯜꯂꯛꯑꯦ ꯌꯨꯝ ꯆꯠꯇꯕꯁꯤ ꯌꯨꯝꯗꯁꯨ ꯌꯨꯝꯗ ꯂꯩꯍꯟꯅꯤꯡꯕꯅ ꯈꯥꯡꯕ ꯉꯝꯗ꯭ꯔꯕꯅꯤ ꯍꯧꯖꯤꯛꯀꯥꯟꯁꯦ
ꯃꯥꯅꯤꯅꯦ ꯏꯃꯥ ꯏꯄꯥ ꯑꯍꯟ ꯑꯣꯏꯁꯤꯜꯂꯛꯄ ꯍꯥꯏꯁꯤ ꯁꯣꯟꯖꯤꯜꯂꯛꯏꯃꯤꯅꯦ ꯑꯗꯨꯅ ꯃꯆꯥ ꯑꯣꯏꯕꯁꯤꯡꯁꯦ ꯃꯌꯨꯝꯗ ꯂꯩꯍꯟꯅꯤꯡꯉꯤꯕꯅꯦ ꯃꯣꯏꯅꯗꯤ
ꯃꯥꯅꯤ ꯃꯥꯅꯤ ꯑꯅꯥ ꯑꯌꯦꯛ ꯍꯦꯛ ꯑꯃ ꯍꯦꯛ ꯌꯥꯎꯔꯛꯄꯗ ꯃꯤ ꯂꯩꯇꯕ ꯑꯗꯣ ꯑꯣꯏꯕꯅꯤꯅ ꯑꯩꯈꯣꯏꯒꯤ ꯗꯗꯥꯗꯨꯁꯨ ꯑꯥꯗ ꯂꯩꯈ꯭ꯔꯦꯗꯣ
ꯍꯝ
ꯑꯗꯨꯕꯨ ꯏꯇꯥꯎꯈꯣꯏꯒꯤꯗꯤ ꯏ ꯏꯇꯥꯎꯈꯣꯏꯒꯤꯗꯤ ꯏꯆꯤꯟ ꯏꯅꯥꯎ ꯀꯌꯥꯅꯣ
ꯑꯩꯒꯤꯗꯤ ꯏꯆꯤꯟ ꯏꯅꯥꯎ ꯑꯅꯤꯅꯦ ꯏꯊꯛꯇ ꯏꯌꯥꯝꯕ ꯑꯃ ꯂꯩꯔꯤꯌꯦ
ꯑꯣ ꯃꯌꯨꯝ ꯃꯀꯩꯗꯤ ꯄꯥꯜꯂꯕ꯭ꯔꯣ
ꯑꯧ ꯏꯌꯥꯝꯕꯗꯨꯗꯤ ꯍꯟꯗꯛ ꯂꯨꯍꯣꯡꯈ꯭ꯔꯦ ꯑꯗꯨ ꯏꯇꯥꯎꯒꯤꯗꯤ ꯏꯆꯤꯟ ꯏꯅꯥꯎ ꯀꯌꯥ ꯁꯨꯒꯦ
ꯑꯩꯈꯣꯏꯒꯤꯗꯤ ꯑꯍꯨꯝ ꯁꯨꯏ ꯃꯊꯛꯇ ꯏꯌꯥꯝꯕ ꯑꯃ ꯏꯆꯦ ꯑꯃꯒ ꯏꯆꯦꯗꯨꯁꯨ ꯏꯌꯥꯝꯕꯗꯨꯁꯨ ꯂꯣꯏꯅ ꯃꯌꯨꯝ ꯄꯥꯜꯂꯦ
ꯑꯣ ꯑꯗꯨꯗꯤ ꯏꯇꯥꯎ ꯈꯛꯇꯪ ꯉꯥꯏꯔꯦꯅꯦ ꯄꯥꯟꯗꯅ ꯂꯩꯔꯤꯁꯦ
ꯃꯥꯅꯤ ꯑꯩꯒꯤꯁꯨ ꯃꯇꯝ ꯈꯔ ꯂꯩꯔꯗꯤ ꯌꯧꯔꯛꯂꯅꯤ ꯑꯃꯨꯛ
ꯎꯝ ꯃꯥꯟꯅꯤ ꯃꯥꯟꯅꯤ ꯄꯨꯟꯁꯤ ꯈꯣꯡꯆꯠꯅꯤ
ꯑꯗꯨꯕꯨ ꯌꯨꯝ ꯄꯥꯟꯕ ꯍꯥꯏꯕꯁꯦ ꯑꯔꯥꯏꯕ ꯊꯕꯛꯇꯤ ꯅꯠꯇꯦꯗꯣ ꯄꯩꯁꯥ ꯊꯣꯛꯇ꯭ꯔꯕꯗꯤ ꯍꯦꯛ ꯄꯥꯟꯕꯗꯨꯁꯨ ꯌꯥꯕ ꯅꯠꯇꯦꯗꯣ
ꯆꯨꯝꯃꯤꯅꯤ ꯑꯗꯨꯁꯨ ꯈ꯭ꯋꯥꯏꯗꯒꯤ ꯆꯨꯝꯕ ꯈ꯭ꯋꯥꯏꯗꯒꯤ ꯆꯨꯝꯕ ꯄꯣꯠꯅꯤꯅꯦ ꯍꯧꯖꯤꯛ ꯃꯇꯝꯗ ꯄꯩꯁꯥ ꯌꯥꯎꯗ꯭ꯔꯗꯤ ꯊꯕꯛ ꯑꯝꯇ ꯊꯣꯛꯇ꯭ꯔꯦ ꯄꯩꯁꯥ ꯌꯥꯎꯔꯒꯗꯤ ꯊꯕꯛ ꯂꯣꯏ ꯊꯣꯛꯑꯦ
ꯃꯥꯟꯅꯤ ꯃꯥꯟꯅꯤ ꯄꯩꯁꯥ ꯌꯥꯎꯗ꯭ꯔꯕꯗꯤ ꯏꯖꯠꯁꯨ ꯂꯩꯇꯦ ꯇꯧꯔꯨ ꯇꯧꯔꯨ ꯈꯨꯗꯤꯡꯗ ꯃꯥꯏ ꯄꯥꯛꯇꯦ ꯑꯗꯨꯅꯤ ꯍꯦꯛ ꯇꯧꯔꯤꯁꯦ
ꯎꯝ ꯃꯥꯟꯅꯤ ꯃꯥꯟꯅꯤ ꯄꯩꯁꯥꯕꯨ ꯂꯩꯔꯗꯤ ꯐꯠꯇꯕ ꯑꯃ ꯊꯕꯛ ꯇꯧꯔꯁꯨ ꯁꯣꯏꯗꯅ ꯇꯧꯔꯝꯃꯤ ꯍꯦꯛ ꯍꯥꯏꯖꯤꯟꯕꯤꯅꯤꯗꯣ
ꯃꯥꯟꯅꯤ ꯃꯥꯟꯅꯤ ꯆꯠꯅꯕꯤꯖꯦ ꯍꯧꯖꯤꯛꯇꯤ ꯄꯩꯁꯥꯗ ꯂꯣꯏꯅ ꯇꯧꯔꯦ ꯄꯩꯁꯥꯕꯨ ꯂꯩꯔꯕꯗꯤ ꯄꯨꯝꯅꯃꯛ ꯄꯨꯝꯅꯃꯛ ꯂꯣꯏꯅ ꯉꯝꯃꯦꯗꯨꯅꯤ
ꯑꯗꯨꯅꯤꯅꯦ ꯃꯇꯝꯒꯤ ꯆꯠꯅꯕꯤꯁꯤꯗꯁꯨ ꯑꯩꯈꯣꯏꯁꯨ ꯌꯥꯎꯗ ꯌꯥꯗ꯭ꯔꯤꯃꯤꯅꯦ ꯇꯧꯔꯤꯁꯦ
ꯏꯇꯥꯎꯕꯨ ꯍꯧꯖꯤꯛꯄꯨ ꯂꯥꯏꯔꯤꯛ ꯈꯛꯇꯃꯛ ꯇꯝꯃꯤꯕ꯭ꯔꯥ ꯅꯠꯇ꯭ꯔꯒꯅ ꯁꯦꯟ ꯊꯣꯛꯄ ꯌꯥꯕ ꯊꯕꯛ ꯀꯔꯤ ꯀꯔꯤ ꯇꯧꯕꯒꯦ
ꯀꯩꯁꯨ ꯇꯧꯗꯦꯗ ꯁꯨꯝꯅ ꯀꯩꯅꯣ ꯕꯤꯁꯥꯜꯒꯤ ꯄꯣꯠ ꯆꯩ ꯊꯥꯕ ꯈꯣꯠꯄ ꯃꯔꯛ ꯃꯔꯛꯇ ꯆꯠꯄ ꯑꯗꯨ ꯅꯠꯇꯅ ꯀꯩꯁꯨ ꯑꯍꯦꯟꯕꯗ ꯇꯧꯗ꯭ꯔꯦꯗ
ꯑꯣ ꯌꯥꯝꯅ ꯐꯩ ꯌꯥꯝꯅ ꯐꯩ ꯄꯩꯁꯥ ꯈꯔ ꯈꯔ ꯊꯣꯛꯏꯕꯗꯣ
ꯎꯝ ꯂꯥꯏꯔꯤꯛ ꯇꯝꯕꯅꯤꯅ ꯐꯨꯜ ꯇꯥꯏꯝꯗ ꯊꯕꯛ ꯇꯧꯕꯗꯨꯁꯨ ꯍꯦꯛ ꯅꯨꯡꯉꯥꯏꯇꯕ ꯑꯗꯨꯅ ꯅꯣꯡꯃꯒꯤ ꯈꯔ ꯈꯔ ꯇꯦꯛ ꯇꯦꯛ ꯌꯥꯅ ꯌꯥꯅꯕ ꯆꯥ ꯊꯛꯄ ꯂꯦꯝꯗꯅꯕ ꯍꯥꯏꯗꯨꯅꯤꯗ ꯇꯧꯔꯤꯖꯦ
ꯃꯥꯟꯅꯤ ꯃꯥꯟꯅꯤ ꯃꯔꯨꯑꯣꯏꯕ ꯄꯣꯠꯇꯤ ꯂꯥꯏꯔꯤꯛꯇ ꯄꯤꯒꯗꯕꯅꯤ ꯂꯥꯏꯔꯤꯛꯀꯤ ꯍꯣꯠꯅꯔꯤꯕꯅꯤꯅ
ꯎꯝ ꯃꯥꯟꯅꯤ ꯃꯥꯟꯅꯤ
ꯑꯩꯁꯨ ꯑꯗꯨꯝꯉꯥꯏ ꯆꯞ ꯃꯥꯟꯅꯩ ꯑꯩꯒꯤ ꯏꯌꯥꯝꯕꯗꯨꯅ ꯈꯔ ꯊꯥꯔꯛꯄꯒꯤ ꯂꯩꯔꯤꯕꯅꯤ ꯅꯠꯇ꯭ꯔꯕꯗꯤ ꯑꯩꯁꯨ ꯉꯍꯥꯟꯅ ꯀꯔꯤ ꯀꯔꯤꯅꯣ ꯇꯧꯔꯝꯃꯕꯗꯕꯅꯤ
ꯑꯗꯨꯕꯨ ꯏꯇꯥꯎꯒꯤ ꯑꯦꯛꯖꯥꯝ ꯕꯣ ꯊꯥ ꯀꯌꯥ ꯋꯥꯠꯂꯤꯒꯦ
ꯑꯩꯒꯤꯗꯤ ꯊꯥ ꯑꯃꯃꯨꯛꯇ ꯉꯥꯏꯔꯦ ꯌꯥꯝꯅ ꯀꯨꯏꯁꯜꯂꯛꯇ꯭ꯔꯦ ꯈꯪꯍꯧꯔꯣꯏꯗꯔꯤꯕꯅꯤꯗꯣ ꯃꯇꯝꯁꯦ
ꯃꯥꯟꯅꯤ ꯃꯥꯟꯅꯤ ꯑꯦꯛꯖꯥꯝ ꯌꯧꯔꯝꯗꯥꯏꯁꯦ ꯃꯇꯝꯖꯤꯗꯤꯀꯣ ꯖꯔ ꯖꯔ ꯖꯔ ꯂꯥꯎꯅ ꯆꯠꯈꯤꯕꯅꯤ ꯅꯣꯡ ꯉꯥꯟꯕꯒ ꯅꯨꯃꯤꯠ ꯇꯥꯕꯅ ꯍꯦꯛ ꯍꯥꯟꯕꯅꯦ
ꯃꯥꯟꯅꯤ ꯃꯥꯟꯅꯤ ꯈꯪꯍꯧꯕ ꯅꯠꯇꯦ ꯃꯇꯝꯖꯦ ꯑꯗꯨꯕꯨ ꯏꯇꯥꯎ ꯂꯥꯏꯔꯤꯛ ꯄꯔꯤꯕꯅꯤ ꯍꯥꯏꯗꯅ ꯆꯥꯕ ꯊꯛꯄ ꯆꯥꯡ ꯅꯥꯏꯗꯕꯁꯤꯁꯨ ꯌꯥꯝꯅ ꯐꯠꯇꯕꯅꯤꯀꯣ ꯆꯥꯕꯗ ꯈꯔ ꯖꯣꯠꯇꯣꯟ ꯇꯧꯔꯒ ꯆꯥꯗ꯭ꯔꯕꯗꯤ
ꯑꯗꯨꯅꯤꯅꯦ ꯆꯥꯕ ꯌꯥꯎꯗ꯭ꯔꯕꯗꯤ ꯍꯛꯆꯥꯡ ꯐꯔꯔꯣꯏ ꯍꯛꯆꯥꯡ ꯐꯠꯇ꯭ꯔꯕꯗꯤ ꯂꯥꯏꯔꯤꯛ ꯄꯥꯕꯗꯨꯗ ꯁꯣꯏꯔꯛꯇꯣꯏꯅꯤ ꯍꯦꯛꯇ
ꯃꯥꯟꯅꯤ ꯃꯥꯟꯅꯤ ꯍꯛꯆꯥꯡ ꯐꯠꯇ꯭ꯔꯕꯗꯤ ꯑꯝꯇ ꯌꯥꯕ ꯅꯠꯇꯦ ꯁꯦꯟ ꯉꯥꯛ ꯄꯥꯏ ꯍꯥꯏꯗꯨꯅꯁꯨ ꯌꯥꯕ ꯅꯠꯇꯦꯗꯣ ꯍꯛꯆꯥꯡꯒꯤ ꯑꯣꯏꯕ ꯆꯤꯟꯖꯥꯛꯁꯨ ꯈꯔ ꯌꯦꯡꯒꯗꯕꯅꯤ
ꯑꯗꯣ ꯏꯇꯥꯎ ꯃꯃꯥꯡꯗ ꯋꯥꯛꯀꯤꯡ ꯆꯠꯂꯝꯕꯗꯨꯕꯨ ꯍꯟꯗꯛꯇꯤ ꯆꯦꯟꯗ꯭ꯔꯕꯣ ꯀꯃꯥꯏꯅ ꯇꯧꯔꯤꯒꯦ
ꯍꯟꯗꯛꯇꯤ ꯆꯦꯟꯗ꯭ꯔꯦ ꯏꯇꯥꯎ ꯑꯦꯛꯖꯥꯝ ꯃꯌꯥꯒ ꯅꯛꯁꯜꯂꯛꯄꯁꯤꯗ ꯂꯥꯏꯔꯤꯛ ꯑꯣꯏꯅ ꯈꯔ ꯌꯦꯡꯁꯤꯔꯅ ꯑꯗꯨꯕꯨ ꯂꯥꯏꯔꯤꯛꯁꯨ ꯏꯄꯥ ꯄꯥꯗ꯭ꯔꯦꯗ ꯏꯇꯥꯎ ꯇꯧꯔꯤꯁꯦ ꯇꯦꯟꯁꯟꯅ ꯍꯦꯟꯗꯅ
ꯃꯥꯟꯅꯤꯅꯦ ꯂꯝꯖꯦꯟ ꯆꯦꯜ ꯅꯣꯡ ꯐꯥꯗꯣꯛ ꯂꯝꯖꯦꯜ ꯆꯦꯟꯊꯣꯛꯎꯁꯤꯔꯣ ꯑꯗꯨꯗꯤ ꯈꯔ ꯅꯨꯡꯉꯥꯏꯅꯕ
ꯌꯥꯏꯌꯦ ꯌꯥꯏꯌꯦ ꯏꯇꯥꯎ ꯂꯝꯖꯦꯟꯁꯨ ꯆꯦꯟꯃꯤꯟꯅꯁꯤ ꯏꯇꯣꯝꯇ ꯑꯣꯏꯔꯕꯗꯤ ꯍꯦꯛ ꯇꯜꯂꯤꯗꯣ ꯃꯤ ꯑꯅꯤꯍꯨꯝ ꯁꯨꯔꯕꯗꯤ ꯍꯦꯛ ꯆꯦꯟꯅꯤꯡꯉꯤꯗꯣ
ꯃꯥꯅꯤ ꯅꯪꯅ ꯍꯦꯛ ꯑꯁꯪꯕ ꯃꯇꯝꯗ ꯍꯥꯏꯔꯛꯑꯣ ꯑꯩ ꯍꯦꯛꯇ ꯂꯥꯛꯀꯦ ꯀꯌꯤꯝ ꯈꯜꯂꯨꯅꯨ ꯑꯗꯨꯒꯤꯗꯤ
ꯌꯥꯏꯌꯦ ꯌꯥꯏꯌꯦ ꯏꯇꯥꯎ ꯈꯣꯏꯅ ꯑꯗꯨꯃꯥꯏꯅ ꯂꯩꯔꯤꯁꯦ ꯑꯩꯒꯤꯗꯤ ꯌꯥꯝ ꯅꯨꯡꯉꯥꯏꯔꯤꯕꯅꯤ ꯏꯇꯥꯎꯕꯨ ꯍꯟꯗꯛ ꯀꯩꯅꯣꯗꯀꯥ ꯀꯣꯏ ꯂꯣꯛꯇꯥꯛꯇꯒ ꯀꯣꯏꯕ ꯏꯆꯠ ꯆꯠꯇꯕ꯭ꯔꯣ
ꯆꯠꯇ꯭ꯔꯦꯗ ꯀꯣꯏꯕ ꯂꯥꯡꯕꯖꯦ ꯀꯌꯥ ꯀꯩꯅꯣ ꯇꯧꯗ꯭ꯔꯦꯗ ꯍꯟꯗꯛ ꯃꯔꯛꯇꯤ
ꯑꯗꯨ ꯏꯇꯥꯎ ꯍꯟꯗꯛꯀꯤ ꯑꯦꯛꯖꯥꯝꯁꯦ ꯂꯣꯏꯁꯤꯜꯂꯒ ꯂꯣꯛꯇꯥꯛ ꯂꯣꯝꯗ ꯑꯃꯇꯪ ꯑꯍꯤꯡ ꯑꯃꯇꯪ ꯂꯦꯛꯎꯁꯤꯗꯅ ꯃꯤꯁꯨ ꯌꯥꯝ ꯂꯦꯛꯅꯩ ꯍꯥꯏ
ꯌꯥꯏꯌꯦ ꯌꯥꯏꯌꯦ ꯂꯣꯛꯇꯥꯛꯀꯤ ꯏꯁꯤꯡ ꯃꯌꯥꯏꯗꯨꯗ ꯏꯔꯣꯏꯔꯒ ꯇꯧꯕꯗꯣ ꯑꯝꯇ ꯆꯠꯂꯨꯖꯦ
ꯑꯗꯣ ꯍꯧꯖꯤꯛ ꯊꯤꯡꯉꯤ ꯍꯥꯏꯕ꯭ꯔꯥ ꯃꯗꯨꯕꯨ ꯍꯧꯖꯤꯛ ꯊꯤꯡꯉꯤ ꯍꯥꯏꯕ꯭ꯔꯥ ꯀꯩꯅꯣꯝ ꯍꯥꯏꯕꯅꯤ ꯄꯥꯎꯒ ꯇꯥ ꯂꯥꯛꯄ꯭ꯔꯣ
ꯈꯪꯗꯦꯅꯦ ꯑꯩ ꯑꯗꯨꯒꯤꯗꯤ ꯄꯥꯎ ꯇꯥꯗ꯭ꯔꯦꯅꯦ ꯏꯔꯥꯡ ꯅꯨꯔꯥꯡ ꯂꯩꯕꯖꯤꯗ ꯊꯤꯡꯉꯝꯕꯁꯨ ꯌꯥꯏ ꯈꯔ ꯑꯃꯗꯤ
ꯃꯌꯥꯝꯅ ꯉꯥꯎꯁꯤꯟ ꯐꯩꯖꯤꯟꯅꯗꯅ ꯂꯥꯡ ꯈꯣꯠꯄ ꯌꯥꯝꯅ ꯇꯧꯋꯦꯅ ꯈꯔ ꯑꯝꯅ ꯊꯤꯡꯉꯤ ꯍꯥꯏ ꯈꯔ ꯑꯝꯅ ꯊꯤꯡꯗꯦ ꯍꯥꯏ ꯌꯥꯟ ꯇꯥꯕ ꯅꯠꯇꯦꯗ
ꯃꯥꯟꯅꯤꯅꯦ ꯆꯨꯝꯃꯤꯅꯦ ꯂꯝ ꯀꯣꯏꯕ ꯂꯥꯛꯄ ꯍꯥꯏꯁꯤꯅ ꯒ꯭ꯌꯥꯟ ꯇꯥꯕꯖꯨ ꯂꯥꯛꯀꯅꯤ ꯉꯧꯁꯤꯟꯅꯕꯖꯨ ꯂꯥꯛꯀꯅꯤ
ꯃꯥꯟꯅꯤ ꯃꯥꯟꯅꯤ ꯌꯥꯝ ꯆꯨꯝꯕ ꯋꯥꯐꯝꯅꯦ ꯑꯗꯨ
ꯎꯝ ꯉꯥꯎꯁꯤꯟꯅꯕ ꯈꯔ ꯑꯝꯅ ꯒ꯭ꯌꯥꯟ ꯇꯥꯅ ꯂꯥꯛꯆꯔꯤꯕꯁꯤꯡ ꯍꯦꯛ ꯆꯦꯟꯗꯍꯟꯗꯅ
ꯃꯥꯅꯤ ꯃꯥꯅꯤ ꯑꯩꯈꯣꯏꯒꯨꯝꯕ ꯌꯥꯟ ꯇꯥꯕꯁꯦ ꯃꯣꯏ ꯉꯥꯎꯁꯤꯟꯅꯕꯁꯤꯡꯗꯨꯅ ꯆꯦꯊꯍꯜꯂꯦ
ꯎꯝ ꯑꯗꯨꯅ ꯑꯩꯈꯣꯏꯅ ꯅꯣꯡ ꯐꯗꯣꯛ ꯆꯠꯀꯦ ꯍꯥꯏꯔꯤꯉꯩꯗꯗꯤ ꯊꯤꯡꯉꯝꯃꯗꯤ ꯎꯄꯥꯏ ꯂꯩꯇ꯭ꯔꯦꯗꯣ
ꯃꯥꯅꯤ ꯃꯥꯅꯤ ꯏꯇꯥꯎꯒꯤ ꯆꯥꯛꯇꯨꯕꯨ ꯂꯣꯏꯗ꯭ꯔꯤꯕ꯭ꯔꯣ ꯍꯧꯖꯤꯛ ꯐꯥꯎꯕ
ꯇꯥꯎ ꯑꯩꯒꯤ ꯆꯥꯛꯁꯦ ꯊꯥꯒꯠꯄꯗꯤ ꯍꯧꯔꯦ ꯏꯟꯖꯥꯡꯗꯤ ꯊꯣꯡꯗ꯭ꯔꯤ ꯆꯥꯛꯄꯨꯗꯤ ꯂꯣꯏꯖꯤꯜꯂꯛꯇꯣꯔꯦ
ꯏꯟꯁꯥꯡꯗꯤ ꯀꯔꯤ ꯊꯣꯡꯒꯦ ꯈꯜꯂꯤꯕ
ꯏꯟꯖꯥꯡꯖꯦ ꯏꯅꯥꯎꯄꯥꯅ ꯁꯎꯒ꯭ꯔꯤ ꯊꯣꯡꯖꯦꯅ ꯁꯧꯒ꯭ꯔꯤ ꯁꯦꯝꯃꯝꯃꯤꯌꯦ ꯃꯥꯁꯨ ꯉꯥ ꯌꯥꯎꯗꯕꯁꯤꯗ ꯁꯧ ꯊꯣꯡꯕ ꯇꯟꯗꯅ ꯂꯩꯔꯦ
ꯌꯥꯝꯅ ꯐꯩꯩꯅꯩ ꯁꯧꯒꯔꯤ ꯆꯥꯕꯁꯤꯁꯨ ꯌꯥꯝꯅ ꯐꯕꯅꯤꯗ ꯍꯛꯆꯥꯡꯗ ꯌꯥꯝꯅ ꯀꯥꯟꯅꯩ ꯍꯥꯏꯔꯤꯕꯗꯤ ꯊꯥꯎ ꯊꯨꯝ ꯉꯥꯛꯇ ꯆꯥꯕꯗꯅ ꯍꯦꯛꯇ ꯐꯕ ꯅꯠꯇꯦ
ꯃꯥꯅꯤꯗ ꯀꯥꯂꯦꯟ ꯊꯥ ꯌꯧꯁꯤꯜꯂꯛꯄꯅꯤꯅ ꯑꯆꯝꯕ ꯆꯥꯕꯅ ꯍꯦꯟꯅ ꯏꯁꯥꯥꯁꯦ ꯅꯨꯡꯉꯥꯏꯅ ꯇꯧꯕꯅꯤꯗ
ꯃꯥꯅꯤ ꯃꯥꯅꯤ ꯑꯗꯨꯕꯨ ꯏꯇꯥꯎ ꯆꯝꯃꯦꯗꯅ ꯁꯧꯒꯔ꯭ꯤꯗ ꯉꯥꯔꯤ ꯈꯛꯇꯪ ꯍꯦꯛ ꯊꯥꯛꯑꯒ ꯉꯥꯔꯧ ꯑꯃꯇ ꯌꯥꯎꯗꯅ ꯆꯥꯕꯗꯨꯁꯨ ꯆꯪꯉꯨ ꯏꯌꯥ ꯌꯥꯗꯝꯅꯤꯗ
ꯎꯝ ꯃꯥꯅꯦ ꯀꯥꯂꯦꯟ ꯊꯥꯒꯤ ꯍꯧꯅꯕꯤꯅꯦ ꯑꯗꯨꯗꯤ ꯅꯤꯡꯊꯝꯊꯥ ꯑꯣꯏꯔꯒꯗꯤ ꯄꯨꯡꯍꯥꯎꯗ ꯍꯥꯎꯒꯗꯕ ꯉꯥꯔꯧ ꯌꯥꯎꯔꯁꯨ ꯌꯥꯎꯗ꯭ꯔꯁꯨ
ꯃꯥꯅꯤ ꯃꯥꯅꯤ ꯏꯇꯥꯎꯈꯣꯏꯒꯤꯗꯤ ꯃꯤ ꯑꯅꯤ ꯆꯥꯃꯤꯟꯅꯕꯅꯤꯅ ꯈꯔ ꯐꯔꯝꯒꯅꯤ ꯑꯩꯒꯤꯗꯤ ꯏꯇꯣꯝꯇꯅꯤꯅ ꯆꯥꯅꯤꯡꯉꯒ ꯍꯦꯛ ꯆꯥ ꯆꯥꯅꯤꯡꯗ꯭ꯔꯒꯅ ꯍꯦꯛ ꯇꯣꯛ ꯇꯧꯗꯨꯅ ꯂꯩꯔꯦ ꯍꯧꯖꯤꯛꯀꯥꯟꯁꯦ
ꯎꯝ ꯑꯗꯨꯒꯤꯗꯨ ꯏꯇꯥꯎ ꯌꯥꯔꯒꯗꯤ ꯆꯥꯅꯕ ꯍꯣꯠꯅꯧ ꯑꯗꯨ ꯍꯛꯆꯥꯡ ꯌꯥꯝ ꯁꯣꯛꯂꯛꯀꯅꯤꯀꯣ ꯑꯦꯛꯖꯥꯝ ꯊꯥꯔꯝꯗꯥꯏꯗ
ꯃꯥꯅꯤ ꯃꯥꯅꯤ ꯈꯔ ꯈꯔ ꯌꯦꯔꯨꯝ ꯀꯥꯁꯨ ꯌꯥꯝꯅ ꯂꯩꯗꯅ ꯊꯝꯃꯤ ꯄꯣꯠꯅꯤꯗ
ꯎꯝ ꯍꯣꯏꯗ ꯅꯣꯡꯃꯒꯤ ꯌꯦꯔꯨꯝ ꯑꯃꯃꯝ ꯆꯥꯔꯣ ꯑꯗꯨꯒ ꯑꯦꯛꯖꯥꯝ ꯋꯥꯠꯇ꯭ꯔꯕꯅꯤꯅ ꯂꯥꯏꯔꯤꯛꯇꯣ ꯈꯔ ꯈꯔ ꯄꯥꯔꯒ
ꯃꯥꯅꯤ ꯃꯥꯅꯤ ꯃꯥꯅꯤ ꯃꯥꯅꯤ ꯏꯇꯥꯎ ꯑꯗꯨꯕꯨ ꯑꯦꯛꯖꯥꯝꯁꯦ ꯍꯦꯛ ꯂꯣꯏꯕꯒ ꯍꯟꯗꯛꯇꯤ ꯈꯔ ꯈꯔ ꯀꯣꯏꯕ ꯂꯥꯡꯕ ꯈꯔ ꯇꯧꯁꯤꯀꯣ ꯂꯥꯏꯔꯤꯛꯇ ꯑꯗꯨꯝ ꯇꯧꯗꯨꯅ ꯂꯩꯗꯅ ꯍꯌꯦꯡ ꯃꯇꯝ ꯍꯧꯈꯤꯕ ꯈꯪꯍꯧꯔꯣꯏ ꯑꯍꯟ ꯑꯣꯏꯗꯅ ꯂꯩꯔꯝꯒꯅꯤꯀꯣ ꯒ꯭ꯌꯥꯟ ꯇꯥꯔꯛꯄꯗ
ꯑꯦ ꯑꯗꯨꯗꯤ ꯁꯣꯏꯗ꯭ꯔꯃꯤ ꯏꯇꯥꯎ ꯑꯗꯨ ꯏꯇꯥꯎꯕꯨ ꯑꯦꯛꯖꯥꯝ ꯂꯣꯏꯔꯒ ꯌꯨꯝꯗ ꯀꯨꯝꯗꯣꯔꯤꯕꯣ ꯀꯃꯥꯏꯅ ꯇꯧꯔꯤꯒꯦ
ꯑꯥ ꯑꯩꯁꯤ ꯌꯨꯝꯗ ꯀꯨꯝꯒꯗꯕ ꯃꯥꯜꯂꯦ ꯍꯟꯗꯛꯇꯤ ꯑꯦꯛꯖꯥꯝ ꯂꯣꯏꯔꯒ ꯍꯟꯗꯛꯀꯤꯁꯤꯅ ꯑꯔꯣꯏꯕ ꯑꯣꯏꯔꯒꯦꯅ ꯈꯜꯂꯤ ꯊꯥꯔꯤꯕꯁꯤ ꯑꯦꯛꯖꯥꯝꯁꯤꯅ ꯍꯟꯗꯛꯀꯤꯁꯤꯗꯨꯅ ꯐꯥꯎꯔꯒ ꯐꯥꯎꯔꯦ ꯐꯥꯎꯗ꯭ꯔꯒꯅ ꯃꯈꯥ ꯀꯔꯤꯅꯣ ꯇꯝꯊꯅꯕ ꯍꯣꯠꯅꯔꯒꯦꯅ ꯈꯜꯂꯤ ꯌꯨꯝꯗ ꯂꯩꯔꯒ
ꯍꯥ ꯍꯣꯏ ꯑꯗꯨꯁꯨ ꯀꯥꯏꯗꯦ ꯍꯣꯠꯅꯕ ꯂꯦꯞꯇ꯭ꯔꯒ ꯂꯣꯏꯔꯦꯁꯦ ꯑꯗꯨꯝ ꯅꯣꯡꯃꯗꯤ ꯃꯥꯏ ꯁꯣꯏꯗꯅꯥ ꯄꯥꯂꯛꯀꯅꯤ
ꯑꯩꯒꯤꯗꯤ ꯄꯔꯤꯈꯥ ꯐꯥꯎꯕ ꯐꯥꯎꯗꯕ ꯑꯩꯒꯤꯗꯤ ꯍꯌꯦꯡ ꯁꯦꯜ ꯄꯥꯏꯔꯒ ꯂꯣꯏꯔꯦ
ꯃꯥꯅꯤꯅꯦ ꯍꯧꯖꯤꯛ ꯃꯇꯝꯗꯤ ꯁꯦꯜꯒꯤ ꯖꯨꯨꯞꯅꯤꯅꯦ ꯁꯦꯜ ꯄꯥꯏꯕꯅ ꯖꯣꯏꯅꯤꯅꯦ
ꯑꯩꯗꯤ ꯁꯦꯟ ꯄꯥꯏꯗꯕ ꯌꯥꯗꯦ ꯏꯇꯥꯎ ꯑꯃ ꯇꯧꯔꯁꯨ ꯑꯃ ꯇꯧꯔꯁꯨ ꯁꯦꯟꯕꯨ ꯄꯥꯏꯔꯕꯗꯨꯗꯤ ꯂꯥꯏꯔꯤꯛ ꯍꯩꯒꯦꯔꯥ ꯍꯩꯔꯣꯏꯔꯥ ꯃꯤꯅ ꯑꯗꯨꯝ ꯏꯖꯠ ꯁꯟꯃꯥꯟ ꯇꯧꯕꯁꯦ ꯍꯧꯅ ꯁꯥꯅꯤ
ꯃꯥꯅꯤ ꯍꯧꯖꯤꯛ ꯃꯇꯝꯁꯤꯗꯤ ꯁꯦꯜꯗ ꯂꯣꯏꯅ ꯃꯤꯑꯣꯏꯕꯒꯤ ꯃꯑꯣꯡ ꯃꯇꯧ ꯂꯦꯞꯄꯅꯤꯅ
ꯐꯔꯦ ꯏꯇꯥꯎ ꯑꯗꯨꯗꯤ ꯏꯇꯥꯎꯁꯨ ꯆꯥꯛ ꯆꯥꯊꯣꯛꯅꯕ ꯇꯧꯔꯣ ꯑꯩꯁꯨ ꯀꯔꯤ ꯀꯔꯤꯅꯣ ꯊꯣꯡꯕ ꯌꯥꯕ ꯈꯔ ꯌꯦꯡꯉꯨꯈꯤꯒꯦ
ꯍꯣꯏ ꯍꯣꯏ ꯏꯇꯥꯎ ꯌꯦꯡꯉꯣ ꯌꯦꯡꯉꯣ ꯍꯣꯏ ꯑꯗꯨꯗꯤ ꯊꯝꯃꯒꯦ ꯏꯇꯥꯎ
ꯍꯣꯏ ꯍꯣꯏ ꯐꯔꯦ ꯐꯔꯦ